ꯑꯣ ꯑꯗꯣ ꯍꯧꯖꯤꯛ ꯍꯛꯀꯥꯡꯁꯤꯕꯨ ꯀꯩꯀꯩ ꯏꯟꯖꯥꯡ ꯁꯨꯝ ꯆꯥꯕꯅꯤ ꯍꯥꯟꯅ ꯅꯨꯡꯉꯥꯏꯒꯦ ꯁꯨꯃꯥꯏꯅ ꯇꯧꯒꯦ
ꯍꯧꯖꯤꯛꯀꯥꯟꯁꯤꯀꯣ ꯁꯥꯕꯅꯤꯅꯀꯣ ꯑꯩꯈꯣꯏꯗꯤ ꯑꯗꯨꯝ ꯆꯥꯕꯁꯦ ꯑꯌꯨꯛꯇꯅꯀꯣ ꯑꯩꯈꯣꯏꯁꯦ ꯌꯥꯝ
ꯣꯏꯣꯡꯒꯨꯝꯕ ꯁꯝ ꯆꯥꯏꯑꯕꯀꯣ ꯑꯗꯩ ꯅꯨꯡꯗꯥꯡꯗꯅ ꯏꯔꯣꯟꯕꯒꯨꯝꯕꯁꯦ ꯑꯩꯣꯏ ꯅꯨꯡꯗꯥꯡꯒꯤꯗꯤ ꯑꯗꯨꯝ ꯏ ꯌꯥꯏꯔꯦ ꯑꯗꯨꯝ ꯆꯞ ꯃꯥꯟꯅꯅ ꯂꯩꯔꯦꯕꯀꯣ ꯃꯇꯝ ꯃꯇꯝꯒꯤꯟꯥꯡ
ꯑꯗꯨꯝ ꯏꯔꯣꯜꯂꯒ ꯆꯥꯔꯦ ꯍꯧꯖꯤꯛ ꯃꯇꯝꯗꯤ ꯑꯌꯥꯝꯕꯅ ꯆꯥꯅꯔꯤꯁꯦ ꯁꯦꯕꯣꯜ ꯏꯔꯣꯟꯕ ꯍꯋꯥꯣꯏ ꯑꯁꯥꯝꯒꯤ ꯏꯔꯣꯟꯕ
ꯏꯔꯣꯟꯕ ꯈꯥꯃꯦꯟ ꯕꯔꯃꯁꯤꯀꯥ ꯏꯔꯣꯟꯕ ꯑꯗꯩ ꯀꯣꯕꯤ ꯃꯁꯣꯏꯁꯨ ꯈꯔ ꯈꯔ ꯑꯗꯨꯝ ꯐꯪꯉꯤ ꯀꯣꯕꯤ ꯃꯁꯣꯏ ꯏꯔꯣꯝꯁꯨ ꯆꯥꯏ ꯑꯗꯩ ꯆꯤꯒꯣꯡ ꯂꯩ ꯏꯔꯣꯝꯕ
ꯑꯗꯩ ꯃꯔꯛ ꯃꯔꯛꯇ ꯑꯗꯨꯝ ꯆꯥꯅꯤꯡꯀꯥꯟꯗ ꯁꯣꯏꯕꯨꯝꯁꯨ ꯑꯗꯨꯝ ꯏꯔꯣꯜꯂ ꯆꯥꯕ ꯌꯥꯎꯋꯦꯕꯀꯣ ꯑꯗꯣ ꯑꯌꯨꯛꯇꯅ ꯑꯌꯥꯝꯕ
ꯑꯌꯨꯛꯇꯅ ꯑꯌꯥꯝꯕꯥ ꯆꯥꯕꯁꯦ ꯁꯧꯒꯔ꯭ꯤ ꯆꯥꯏꯌꯦ ꯑꯗꯒꯤ ꯀꯦꯡꯉꯣꯏ ꯆꯥꯕ ꯌꯥꯎꯋꯦ ꯑꯗꯩ ꯈꯥꯃꯦꯟ ꯑꯁꯤꯟꯕ ꯃꯆꯥ ꯃꯆꯥ ꯑꯗꯨꯝ ꯂꯩ ꯈꯥꯃꯦꯟ ꯑꯆꯧꯕ
ꯑꯗꯒꯤ ꯀꯣꯕꯤꯁꯨ ꯑꯗꯨꯝ ꯆꯥꯏ ꯊꯣꯛꯏꯕꯅꯤꯅꯀꯣ ꯑꯗꯒꯤ ꯍꯪꯒꯥꯝꯁꯨ ꯑꯗꯨꯝ ꯃꯔꯛ ꯃꯔꯛꯇ ꯑꯗꯨꯝ ꯊꯣꯡꯉꯦ ꯍꯥꯏꯕꯗꯤ ꯍꯥꯟꯅ ꯃꯔꯨ ꯇꯥꯍꯧꯕꯒꯤ ꯍꯧꯔꯛꯄꯗꯣ ꯑꯗꯨ ꯑꯗꯨꯝ ꯈꯥꯔꯤ ꯈꯥꯔꯤ ꯇꯧꯔꯒ ꯑꯗꯨꯝ ꯃꯍꯥꯎꯗꯤ ꯃꯥꯡꯗꯦꯕꯀꯣ ꯊꯥꯎ ꯈꯤ
ꯊꯥꯎ ꯈꯤꯇꯪ ꯇꯧꯔꯒ ꯊꯛ ꯌꯩꯔꯒ ꯆꯥꯏ ꯑꯗꯒꯤ ꯆꯨꯖꯥꯛꯀꯨꯝꯕꯁꯨ ꯗꯨꯝ ꯆꯥꯏ ꯑꯗꯒꯤ ꯃꯥꯏꯔꯦꯟꯒꯨꯝꯕ ꯁꯨꯝ ꯆꯥꯏ ꯅꯪꯗꯤ ꯀꯩꯀꯩ ꯆꯥꯒꯦ ꯍꯧꯖꯤꯛꯀꯥꯟꯗꯤ ꯑꯩꯁꯦ ꯑꯩꯗꯤ ꯌꯦꯟꯖꯥꯡ ꯑꯣꯏꯅ ꯊꯧꯕꯅꯤ ꯀꯌꯥ ꯆꯥꯗꯦ ꯍꯧꯖꯤꯀꯥꯟꯁꯦ ꯆꯥꯛꯁꯦ ꯌꯦꯔꯨꯝ ꯒ ꯉꯧꯔꯒ ꯇꯧꯔ ꯆꯥꯕꯤꯗꯣ ꯈꯌꯥꯝ ꯆꯥꯏ ꯑꯁꯣꯏ ꯑꯄꯄꯥ ꯑꯗꯨꯝ ꯆꯥꯛꯌꯥꯎꯕꯤ ꯑꯩꯈꯣꯏ ꯑꯆꯣꯏꯠꯄ ꯍꯥꯏꯇꯥ ꯇꯧꯔꯛꯦꯕ ꯑꯗꯨꯝ ꯅꯨꯡꯗꯥꯡ ꯑꯣꯏꯅ ꯐꯣꯀꯁ ꯇꯧꯖꯕ ꯍꯥꯏ ꯇꯥꯔꯦ ꯑꯗꯨ ꯍꯥꯏꯔꯒ ꯅꯪꯅ ꯁꯨꯝ ꯑꯩꯈꯣꯏꯒꯤ ꯏꯁꯇ꯭ꯔꯤꯠ ꯐꯨꯗꯀꯨꯝꯕ ꯍꯥꯏꯒꯗ꯭ꯔꯥ ꯎꯝ ꯀꯩꯀꯩꯗꯤ ꯄꯥꯝꯒꯦ ꯆꯥꯛ ꯅꯠꯇꯕ ꯑꯇꯣꯞꯄ
ꯆꯥꯛ ꯅꯠꯇꯕ ꯑꯇꯣꯞꯄꯁꯤꯀꯣ ꯑꯩꯅ ꯄꯥꯝꯕꯁꯦ ꯑꯩꯈꯣꯏ ꯃꯣꯏ ꯆꯥꯛ ꯉꯧꯕꯤ ꯑꯃ ꯂꯩꯕꯗꯣ ꯌꯦꯟ ꯀꯩ ꯈꯔ ꯍꯥꯞꯄꯗꯣ ꯑꯩꯅꯕꯨ ꯑꯗꯨꯃꯥꯏ ꯆꯥꯔꯕ ꯑꯗꯨꯃ ꯌꯥꯎꯗꯕ ꯌꯥꯗ꯭ꯔꯦ ꯑꯗꯒꯤ ꯃꯣꯏꯒꯤ ꯆꯧꯗꯣ ꯑꯗꯨꯗꯨꯒ ꯌꯥꯎꯗꯕ ꯌꯥꯗꯦ ꯑꯇꯣꯞꯄ ꯃꯣꯏꯒꯤ ꯁꯦꯝꯕ ꯑꯇꯣꯞꯄ ꯃꯌꯥꯝ ꯂꯩꯗꯅ ꯃꯁꯂꯥ ꯍꯥꯞꯆꯤꯟꯕꯤ ꯃꯣꯔꯣꯛ ꯁꯥꯍꯟꯕꯤ ꯃꯣꯏ ꯑꯥꯏꯇꯦꯝ ꯃꯌꯥꯝ ꯂꯩꯕꯗꯣ ꯑꯗꯨꯒꯨꯝꯕ ꯆꯥꯕ ꯍꯥꯏꯗꯣ ꯍꯩꯇꯦ ꯑꯗꯒꯤ ꯃꯣꯏꯗꯥꯅ ꯇꯧꯔꯒ ꯃꯇꯨꯝ ꯃꯇꯨꯝ ꯇꯥꯔ ꯁꯦꯝꯕꯗꯣ ꯑꯗꯨꯒꯨꯝꯕꯁꯨ ꯌꯥꯝ ꯀꯩꯁꯨ ꯌꯥꯝ ꯄꯥꯝꯕꯗꯤ ꯑꯣꯏꯗꯦꯕꯀꯣ ꯑꯩꯅ
ꯑꯩꯅ ꯑꯗꯨꯝꯃꯥꯏꯅ ꯆꯥꯕꯁꯦ ꯑꯌꯥꯝꯕꯅ ꯆꯥꯛ ꯉꯧꯕꯗꯨꯕ ꯑꯗꯨꯒ ꯆꯧ ꯈꯔ ꯆꯥꯏ ꯑꯇꯣꯞꯄꯗꯤ ꯀ ꯑꯝꯕ ꯑꯣꯏꯗꯦ ꯑꯩꯒꯤ ꯑꯗꯨꯃꯥꯏꯅ ꯇꯧ ꯑꯩꯒꯤ ꯑꯣꯏꯅꯗꯤꯅꯦ ꯆꯥꯛ ꯉꯧꯕꯗꯨꯗꯤ ꯀꯌꯥ ꯄꯥꯝꯗꯦꯕꯀꯣ ꯑꯗꯨꯒ ꯆꯧꯗꯨꯃꯗꯤ ꯁꯣꯏꯕ ꯌꯥꯗ꯭ꯔꯦ ꯆꯧꯁꯨ ꯌꯥꯝ ꯄꯥꯝꯃꯦ ꯑꯗꯨꯒ ꯍꯧꯖꯤꯛꯀꯤ ꯃꯇꯨꯝ ꯃꯇꯨꯝ ꯉꯧꯅ ꯁꯦꯝꯕꯗꯣ ꯑꯗꯨꯁꯨ ꯑꯩ ꯃꯍꯥꯎ ꯂꯨꯕ ꯑꯃ ꯈꯪꯗꯦꯕ ꯃꯣꯏꯁꯦ ꯀꯃꯥꯏꯅ ꯆꯥꯏꯅꯣ ꯀꯩꯗ ꯍꯥꯎꯏꯅꯣ ꯈꯪꯐꯝꯗ ꯈꯪꯗꯕꯗꯣ ꯃꯉꯣꯟꯗ ꯍꯥꯎꯕ ꯍꯥꯏꯔꯁꯤꯅ ꯐꯨꯠꯄ ꯈꯛꯇꯪ ꯅꯠꯇꯕ ꯐꯨꯠꯂ ꯃꯇꯨꯡꯁꯤꯗ ꯑꯃꯨꯛ ꯉꯧꯕ ꯑꯃ ꯂꯩꯌꯦꯕ ꯃꯣꯏꯁꯦ ꯑꯗꯨꯗꯨꯗꯤ ꯈꯤꯇꯪ ꯑꯃꯨꯛ ꯃꯍꯥꯎ ꯊꯣꯛꯑꯦꯕ ꯑꯗꯨꯒ ꯍꯧꯖꯤꯛ ꯍꯧꯖꯤꯛꯀꯤ ꯑꯣꯏꯅꯗꯤ ꯁꯤꯡꯍꯥꯔ ꯑꯃ ꯑꯥ ꯀꯩꯅꯣꯒꯤ ꯆꯤꯡꯒꯤ ꯆꯤꯡꯒꯤ ꯏꯆꯦ ꯑꯃꯒꯤ ꯁꯤꯡꯍꯥꯔ ꯂꯩꯌꯦ ꯑꯗꯨꯗ ꯌꯥꯝ ꯍꯥꯎꯋꯦ ꯇꯤꯚꯤ ꯊꯥꯖꯤꯜ ꯂꯩꯏꯔꯣ ꯐꯣꯟ ꯂꯥꯛꯁꯤꯜꯂ ꯂꯩꯔꯣ ꯀꯃꯥꯏꯅ ꯇꯧꯔꯤꯅꯣ
ꯀꯩꯁ ꯇꯧꯗꯦ ꯇꯃꯤꯟ ꯂꯩꯌꯦ
ꯑꯩꯉꯣꯟꯗ ꯏꯀꯣ ꯆꯠꯄꯩ ꯇꯥꯏꯞꯇ ꯇꯧꯔꯛꯄ ꯍꯥꯏꯇꯥꯔꯦ ꯅꯪꯅ ꯈꯣꯟꯖꯦꯜ ꯑꯃ ꯊꯣꯛꯂꯛꯄ ꯅꯪꯒꯤ ꯕꯦꯛꯒ꯭ꯔꯥꯎꯟꯗꯒꯤ
ꯈꯥ ꯇꯔꯣ
ꯈ ꯇꯔꯣ ꯑꯗꯨꯅꯦ ꯑꯗꯨꯃꯥꯏꯅ ꯑꯣꯏꯌꯦꯦ ꯑꯗꯨꯒ ꯀꯩꯅꯣꯒꯤ ꯑꯃ ꯂꯩꯕꯅꯦꯕ ꯆꯧꯒꯤ ꯇꯥꯏꯞꯇꯁꯨ ꯇꯧꯕ ꯑꯗꯨꯒ ꯃꯣꯔꯣꯛ ꯈꯤꯇꯪꯁꯨ ꯁꯥꯇꯛ ꯇꯧꯔꯒ ꯁꯦꯝꯕ ꯃꯍꯤꯁꯨ ꯀꯩꯀꯥ ꯌꯥꯎꯕ ꯍꯥꯏꯇꯥꯔꯦ ꯑꯗꯨꯝꯕ ꯑꯃꯁꯨ ꯂꯩꯕꯅꯦ ꯑꯗꯨꯗꯁꯨ ꯌꯥꯝ ꯍꯥꯎꯋꯦ ꯑꯣ ꯑꯇꯩꯗꯤ ꯊꯣꯏꯗꯣꯛꯅ ꯍꯣꯏ ꯑꯗꯨꯝ ꯁꯥ ꯉꯧꯕ ꯈꯣꯠꯄ ꯃꯁꯥ ꯉꯧꯕ ꯃꯈꯣꯡ ꯉꯧꯕ ꯑꯗꯨ ꯑꯗꯥꯅ ꯑꯗꯨꯗꯤ ꯁꯥꯁꯤꯅ ꯑꯗꯨꯝ ꯆꯥꯔꯦꯗꯅꯀꯣ ꯑꯗꯨꯁꯨ ꯑꯗꯨꯃꯥꯏꯅ ꯁꯥ ꯈꯛ ꯅꯠꯇꯕ ꯄꯣꯠ ꯍꯥꯏꯔꯒꯗꯤ ꯑꯩꯅ ꯍꯧꯖꯤꯛ ꯍꯥꯏꯅ ꯀꯩꯗꯣ ꯑꯗꯨꯒꯝꯕꯗꯨ ꯄꯥꯝꯃꯦ ꯁꯥ ꯑꯣꯏꯔꯗꯤ ꯑꯗꯨꯝ ꯌꯥꯔꯦꯀꯣ ꯑꯇꯩꯗꯨꯕꯨꯗꯤ ꯑꯗꯨꯝ ꯃꯈꯣꯡ ꯑꯣꯏꯒꯦꯔꯥ ꯃꯈꯨꯠ ꯑꯣꯏꯒꯦꯔꯥ ꯆꯥꯕꯨ ꯆꯥꯔꯗꯤ ꯁꯥꯅꯤꯅ ꯑꯗꯨꯝ ꯍꯥꯎꯔꯦ ꯑꯗꯨꯗꯤ
ꯑꯗꯣ
ꯑꯗꯣ ꯍꯧꯖꯤꯛꯀꯥꯟꯁꯦ ꯑꯩꯅ ꯌꯥꯝ ꯆꯥꯅꯤꯡꯕ ꯑꯃ ꯂꯩꯌꯦ
ꯀꯩꯅꯣꯗꯤ ꯑꯣꯏꯗ꯭ꯔꯦꯕꯀꯣ ꯑꯩꯈꯣꯏꯒꯤ ꯀꯐꯣꯏ ꯀꯐꯣꯏ ꯈꯔ ꯁꯤꯟꯕꯁꯦ ꯑꯁꯤ ꯈꯣꯛꯇꯣꯛꯑꯒ ꯑꯗꯩ ꯈꯤꯛꯊꯔꯒꯀꯣ ꯍꯥꯏꯗꯤ ꯀꯦꯟꯗꯦꯝ ꯃꯅꯥꯗ ꯌꯣꯝꯃꯒ
ꯌꯣꯝꯃꯒ ꯊꯨꯝ
ꯇꯧꯔ ꯌꯦꯟꯗꯦꯝ ꯃꯅꯥ ꯌꯣꯟꯕ ꯆꯥꯕꯗꯣ ꯑꯗꯣ ꯑꯉꯥꯡ ꯑꯣꯏꯔꯤ ꯌꯥꯝ ꯆꯥꯈꯤꯕꯗꯣ ꯍꯧꯖꯤꯛ ꯃꯇꯝ ꯈꯔ ꯑꯣꯏꯔꯦꯕꯀꯣ ꯀꯄꯣꯏ ꯀꯩ ꯈ ꯊꯣꯛꯄ ꯍꯧꯔꯛꯑꯦ ꯑꯩꯗꯣ ꯑꯝꯇ ꯆꯥꯔ ꯆꯥꯅꯤꯡꯉꯤꯅ ꯏꯊꯟꯅ ꯆꯥꯕꯗꯤ ꯑꯃꯛ ꯅꯨꯡꯉꯥꯏꯇꯕꯀꯣ ꯃꯤ ꯑꯅꯤ ꯑꯍꯨꯝꯒ ꯄꯨꯜꯂꯒ ꯑꯗꯨꯝ ꯆꯨꯝꯕ ꯋꯥꯅꯤꯗ ꯑꯗꯨꯃꯥꯏꯅ ꯇꯧꯔꯒ ꯆꯥꯗꯕꯗꯨ ꯆꯥꯅꯤꯡꯉꯦ ꯍꯥꯏꯕ
ꯑꯗꯨꯗꯣ ꯊꯥꯏꯅ ꯀ꯭ꯋꯥꯒꯤ ꯇꯥꯏꯞꯇꯒ ꯁꯥꯔꯒ ꯀ꯭ꯋꯥꯅꯤꯒ ꯍꯥꯏꯔꯒꯅꯦ ꯀ꯭ꯔꯒ ꯁꯥꯔꯒ ꯌꯥꯝ ꯆꯥꯔꯛꯄꯅꯦ ꯈꯣꯡꯖꯣꯣꯟ ꯃꯅꯥ ꯇꯧꯔꯒꯁꯨ ꯁꯥꯔꯛꯑꯦꯕꯀꯣ ꯊꯨꯝ ꯈꯤꯇꯪ ꯍꯥꯞꯄꯅꯦ ꯑꯗꯨꯒ ꯑꯗꯨꯃꯥꯏꯅ ꯇꯧꯔꯁꯨ ꯌꯥꯝ ꯆꯥꯔꯦ ꯑꯗꯣ ꯀꯌꯥ ꯄꯥꯝꯗꯦ ꯑꯩꯗꯤ ꯑꯁꯤꯁꯨꯝꯕ ꯍꯩ ꯔꯥꯒꯤ ꯊꯕꯛꯁ ꯀꯌꯥ ꯄꯥꯝꯗꯦ ꯁꯤꯟꯕꯕꯁꯤ ꯀꯌꯥ ꯄꯥꯝꯗꯦ ꯍꯥꯏꯇꯥꯔꯦ ꯊꯨꯝꯃꯕꯨꯗꯤ ꯌꯥꯏꯀꯣ ꯑꯗꯨꯅ ꯀꯌꯥ ꯑꯗꯨꯝꯕ ꯑꯁꯤꯟꯕꯗ ꯀꯌꯥ ꯄꯥꯝꯗꯦꯦ ꯑꯩꯗꯤ
ꯑꯝ ꯍꯧꯖꯤꯛꯀꯥꯟꯗꯤꯀꯣ ꯃꯇꯝꯁꯦ ꯍꯩꯅꯧ ꯃꯇꯝ ꯑꯣꯏꯑ ꯑꯗꯩ ꯅꯥꯁꯄꯇꯤ ꯑꯣꯏꯑ ꯍꯩꯠ ꯑꯣꯏꯑ ꯑꯗꯒꯤ ꯑꯪꯒꯨꯔ ꯃꯇꯝꯕꯨꯗꯤ ꯂꯣꯏꯈ꯭ꯔꯦꯕꯀꯣ ꯑꯗꯒꯤ ꯑꯩꯈꯣꯏꯒꯤ ꯑꯁꯨꯝꯒꯤ ꯑꯏꯪꯕꯗ ꯄꯨꯊꯣꯔꯛꯄ ꯍꯩꯈꯥ ꯐꯥꯏ ꯈꯥꯗ ꯑꯗꯨꯒꯨꯝꯕꯗꯤ ꯌꯥꯝ ꯆꯥꯅꯤꯡꯉꯦ ꯅꯍꯥꯟꯋꯥꯏꯗꯤ ꯑꯥ ꯂꯩ ꯃꯇꯝꯗꯗꯤ ꯏꯃꯥꯟꯅꯕ ꯂꯩꯕꯅꯤꯅ ꯑꯗꯨꯝ ꯆꯍꯤ ꯈꯨꯗꯤꯡꯒꯤ ꯑꯗꯨꯝ ꯄꯨꯔꯛꯄꯅꯦꯕꯀꯣ ꯑꯗꯨꯗꯨꯒ ꯑꯗꯨꯝ ꯆꯥꯕꯅꯦꯕ ꯍꯧꯖꯤꯛꯀꯥꯟꯗꯤ ꯑꯃꯨꯛ ꯁꯤꯗ ꯌꯨꯝꯗ ꯂꯩꯔꯕꯅꯤꯅ ꯆꯥꯕ ꯑꯗꯨꯒꯤꯗꯣ ꯆꯥꯕ ꯐꯪꯗ꯭ꯔꯦ ꯈꯜꯂꯨꯕ ꯑꯗꯨ
ꯈꯜꯂꯨꯕꯦ ꯍꯣꯏ ꯃꯣꯏꯒꯤ ꯍꯩꯈꯥꯗꯨꯣ ꯌꯥꯝ ꯍꯥꯎꯕꯅꯦꯕ ꯆꯥꯎꯁꯨ ꯆꯥꯎꯕꯗꯣ ꯊꯨꯝꯁꯨ ꯊꯨꯝꯕꯗꯣ ꯃꯔꯨꯒꯁꯨ ꯄꯤꯁꯤꯛ ꯄꯤꯛꯄꯗꯣ ꯑꯗꯨꯃꯥꯏꯅ ꯇꯧꯕꯒꯤ ꯃꯇꯣꯝꯗ ꯌꯥꯝ ꯌꯥꯎꯕꯗꯣ ꯆꯥꯕꯗ ꯌꯥꯝ ꯍꯥꯎꯕꯗꯣ ꯑꯗꯨꯃꯥꯏꯅ ꯑꯣꯏꯕꯅꯦ ꯑꯗꯣ ꯍꯣꯏ ꯑꯗꯨ ꯑꯊꯨꯝꯕꯕꯨꯗꯤ ꯑꯗꯨ ꯎꯗ ꯂ ꯌꯥ ꯑꯇꯣꯞꯄꯁꯤꯟꯕꯗꯤ ꯀꯩ ꯀꯩ ꯄꯥꯝꯒꯦ
ꯑꯗꯨꯝ ꯍꯩꯗꯤ ꯑꯌꯥꯝꯕ ꯄꯥꯝꯃꯤꯅ ꯍꯗꯤ ꯐꯁꯨ ꯐꯗꯅꯀꯣ ꯃꯇꯝ ꯃꯇꯝꯒꯤ ꯑꯩ ꯁꯨꯝ ꯑꯁꯤꯟꯕꯗꯨꯣ ꯆꯥꯅꯤꯡꯉꯦ ꯅꯣꯕꯥꯞ ꯃꯇꯝꯗ ꯅꯣꯕꯥꯞ ꯆꯥꯅꯤ ꯑꯗꯩ ꯆꯝꯄ꯭ꯔꯥ ꯃꯇꯝꯗ ꯆꯝꯄ꯭ꯔꯥ ꯆꯥꯅꯤ ꯃꯇꯝ ꯃꯇꯝꯒꯤ ꯍꯩ ꯔꯥꯁꯨ ꯑꯗꯨꯝ ꯆꯥꯏꯑꯦ ꯑꯗꯩ ꯍꯧꯖꯤꯛ ꯈꯔ ꯂꯩꯔꯗꯤ ꯑꯃꯨꯛ ꯑꯦꯦꯠꯇꯨꯄꯩ
ꯍꯩꯠꯇꯨꯞ ꯀꯔꯤ ꯑꯃꯨꯛ ꯊꯣꯛꯂꯛꯑꯅꯤ ꯅꯤꯡꯊꯝꯊꯥ ꯌꯧꯑꯅꯤꯅ ꯅꯄꯥꯛꯞ ꯊꯣꯛꯣꯂꯛꯑꯅꯤ ꯑꯗꯩ ꯈꯨꯡꯗꯣ ꯑꯃꯨꯛ ꯊꯣꯛꯂꯛꯑꯅꯤ ꯅꯣꯕꯥꯞ ꯍꯥꯏꯔꯒ ꯅꯣꯕꯥꯞꯁꯦ ꯍꯧꯖꯤꯛꯀꯥꯟꯗꯤ ꯄꯄꯨ ꯂꯩ ꯂꯩꯅꯗ꯭ꯔꯕꯅꯤꯗ ꯊꯅꯕꯗ ꯌꯥꯝ ꯂꯩꯔꯝꯃꯤ ꯍꯧꯖꯤꯛꯇꯤ ꯐꯪꯕ ꯈꯤꯇꯪ ꯋꯥꯔꯝꯃꯤ ꯅꯣꯕꯥꯜꯁꯦ
ꯍꯧ ꯑꯩꯀꯥꯡꯉꯦ ꯑꯉꯥꯡꯗꯤ ꯍꯩ ꯔꯥ ꯑꯝꯇ ꯆꯥꯕ ꯍꯩꯇ꯭ꯔ ꯄꯣꯠꯅꯤꯗ ꯃꯣꯏꯅ ꯈꯔ ꯈꯪꯉꯤꯁꯦ ꯍꯥꯏꯗꯤ ꯑꯪꯒꯨꯔꯒꯨꯝꯕ ꯁꯦꯝꯒꯨꯝꯕ ꯀꯣꯝꯂꯥꯒꯨꯝꯕ ꯂꯐꯣꯏꯒꯨꯝꯕ ꯑꯩꯈꯣꯏ ꯃꯇꯝꯗꯗꯤ ꯌꯡꯅꯩ ꯍꯩ ꯂꯩꯇꯗꯅ ꯑꯩꯈꯣꯏꯒꯤ
ꯑꯗꯨꯅ ꯑꯩꯈꯣꯏꯒꯤ
ꯍꯩꯅꯤꯡ ꯃꯅꯥꯗ ꯇꯧꯔꯒ ꯌꯣꯝꯃ ꯆꯥꯔꯤꯗꯣ ꯑꯩ ꯊꯨꯝ ꯃꯣꯔꯣꯛ ꯍꯥꯞꯆꯤꯜꯂꯒ ꯌꯣꯝꯃ ꯆꯥꯔꯛꯇꯣꯏꯅꯤ ꯑꯗꯩ ꯀꯥꯞꯐꯣꯏ ꯃꯅꯥ ꯆꯥꯔꯤꯗꯣ ꯑꯗꯒꯤ ꯆꯨꯔꯛꯄ ꯃꯅꯥꯁꯨ ꯊꯨꯝ ꯃꯣꯔꯣꯛ ꯇꯧꯔꯒ ꯍꯥꯞꯄ ꯆꯥꯕꯗꯣ ꯍꯥꯎꯕꯗꯣ ꯑꯗꯨꯃꯥꯏꯅ ꯑꯣꯏꯕꯅꯦꯕ
ꯅꯨꯡꯁꯤꯗ ꯅꯨꯡꯉꯥꯏꯔ ꯃꯇꯝꯗꯣ ꯍꯋꯥꯗꯤ ꯑꯗꯨꯝ ꯃꯄꯨꯡ ꯆꯥꯅ ꯆꯥꯕꯅꯤ ꯍꯧꯖꯤꯛꯀ ꯑꯉꯥꯡꯁꯤ ꯀꯖꯤꯅ ꯀꯩꯇ ꯆꯥꯕ ꯍꯩꯇꯕ ꯍꯥꯏꯔꯒ ꯍꯧꯖꯤꯛꯇ ꯐꯪꯗꯕꯁꯤꯅ ꯍꯧꯖꯤꯛ ꯍꯥꯏꯔꯤꯗꯣ ꯍꯩꯅꯤꯡꯁꯦ ꯊꯥꯏꯅꯗꯤ ꯑꯗꯨꯝ ꯌꯥꯝ ꯂꯥꯏꯅ ꯐꯪꯉꯤꯗꯅꯀꯣ ꯍꯩꯅꯤꯡꯁꯦ ꯀꯌꯥ ꯐꯪꯗ꯭ꯔꯦ ꯍꯧꯖꯤꯛꯀꯥꯟꯁꯦ ꯑꯗꯒꯤ ꯆꯣꯔꯣꯐꯣꯟꯒꯨꯝꯕꯁꯤꯁꯨ ꯀꯌꯥ ꯆꯥꯟꯅꯕꯁꯦ ꯍꯟꯊꯔꯛꯄꯗꯧꯅꯣ ꯇꯧꯋꯦꯕꯀꯣ ꯑꯗꯒꯤ ꯑꯃ ꯖꯥꯝꯗꯣ ꯖꯥꯝ ꯂꯩꯇꯕꯗꯤ ꯅꯠꯇꯦ ꯑꯗꯨ ꯄꯥꯝꯕꯤꯁꯦ ꯁꯨꯝ ꯆꯥꯎꯕꯒꯤ ꯌꯨꯝ ꯀꯩꯀꯥ ꯁꯨꯝ ꯁꯥꯟꯅꯔꯛꯄꯗꯒꯤꯅꯦ ꯇꯉꯥꯏꯐꯗꯕ ꯌꯥꯟꯊꯠꯅꯈꯤꯕꯗꯒꯤ ꯈꯤꯇꯪ ꯋꯥꯔꯛꯄꯗꯣ ꯑꯗꯨꯃꯥꯏꯅ ꯇꯧꯋꯦ ꯑꯗꯒꯤ ꯑꯃꯒ ꯂꯩꯌꯦ ꯃꯔꯨ ꯃꯔꯨ ꯃꯔꯨ ꯇꯧꯔꯒ ꯃꯨꯒꯥꯒꯁꯨ ꯁꯦꯝꯃꯦ ꯍꯥꯏꯕ꯭ꯔꯥ ꯃꯨꯒꯥꯅꯒꯁꯨ ꯌꯥꯝ ꯄꯥꯝꯕ ꯃꯅꯥ ꯑꯃ ꯂꯩꯕꯅꯦ ꯑꯩ ꯃꯃꯤꯡ ꯀꯥꯎꯔꯦ ꯑꯩꯁꯦ ꯑꯗꯨꯗꯨꯁꯨ ꯀꯩꯅꯣ
ꯍꯩꯖꯥꯝꯄꯦꯠ
ꯑꯦꯛꯖꯥꯝꯄ ꯅꯠꯇ ꯑ ꯀꯩꯅꯣꯝ ꯍꯥꯏꯕꯅꯤꯅꯦ ꯃꯜꯅꯗꯤ ꯍꯧꯕꯅꯦ ꯏꯪꯂꯤꯁꯇꯕꯨꯗꯤ ꯑꯩꯈꯣꯏ ꯀꯗ ꯑꯗꯨꯗꯣ ꯑꯗꯨꯝꯕꯗꯨꯁꯨ ꯍꯥꯏꯗꯤ ꯊꯥꯏꯅꯗꯤ ꯌꯥꯝ ꯃꯔꯥꯡ ꯀꯥꯏꯕꯗꯣ ꯑꯣꯏꯗꯅꯀꯣ ꯍꯧꯖꯤꯛꯁꯦ ꯑꯗꯨꯝ ꯈꯔ ꯈꯔ ꯍꯟꯊꯅꯔꯛꯄꯩ ꯇꯥꯏꯞꯇ ꯇꯧꯔꯦ ꯁꯨꯝꯕ ꯍꯩꯁꯦ ꯍꯧꯖꯤꯛꯅ ꯑꯃꯨꯛ ꯀꯩ ꯍꯥꯏꯅꯤ ꯍꯩ ꯍꯥꯏꯈ꯭ꯔꯒꯗꯤ ꯑꯩꯈꯣꯏ ꯁꯦꯝ ꯀꯣꯝꯂꯥ ꯂꯐꯣꯠ ꯑꯗꯒꯤ ꯍꯩꯅꯧ ꯁꯤꯗꯒꯤ ꯍꯦꯟꯅ ꯑꯪꯒ꯭ꯔꯨ ꯀꯣ ꯃꯄꯥꯟ ꯂꯝꯗꯒꯤ ꯐꯪꯕ ꯄꯣꯠ ꯃꯈꯩꯁꯤꯗꯪ ꯑꯣꯏꯅ ꯍꯩ ꯃꯁꯤꯡ ꯊꯥꯕꯩ ꯇꯥꯏꯞꯇ ꯑꯣꯏꯅ ꯇꯧꯔꯦꯕ ꯌꯨꯝꯗ ꯍꯥꯏꯗꯤ ꯊꯥꯏꯅꯗꯒꯤ ꯁꯨꯝ ꯊꯥꯔꯛꯑꯒ ꯄꯩꯁꯥ ꯇꯧꯔꯒ ꯂꯩꯅꯗ꯭ꯔꯁꯨ ꯌꯥꯕ ꯍꯩ ꯃꯈꯩꯁꯤꯅ ꯑꯗꯨꯝ ꯃꯁꯤꯡ ꯍꯟꯊꯔꯛꯄꯗꯣ ꯍꯩ ꯑꯣꯏꯅ ꯃꯁꯛꯀ ꯈꯪꯅꯕ ꯋꯥꯠꯄꯩ ꯇꯥꯏꯞꯇ ꯇꯧꯔꯛꯄꯗꯣ ꯑꯗꯨꯃꯥꯏꯅ ꯇꯧꯔꯕꯅꯦꯕ ꯍꯧꯖꯤꯛꯇꯤ ꯁꯨꯝ ꯌꯦꯡꯉꯨꯅꯦꯉ ꯅꯪꯁꯨ
ꯍꯣꯏꯌꯦ ꯍꯧꯖꯤꯛꯀꯥꯟꯗꯤ ꯍꯩꯅꯤꯡ ꯀꯩꯅꯣ ꯑꯉꯥꯡꯈꯩꯁꯦ ꯈꯪꯉꯔꯣꯏꯌꯦ ꯍꯣꯏ ꯑꯗꯨꯝ ꯆꯣꯔꯐꯣꯟ ꯀꯩꯅꯣꯒꯁꯦ ꯈꯪꯉꯔꯣꯏꯕ ꯑ ꯍꯧꯖꯤꯛꯀꯥꯟ ꯆꯣꯔꯐꯣꯟ ꯆꯥ ꯍꯥꯏꯕꯁꯦ ꯑꯉꯥꯡꯁꯦ ꯅꯥꯒꯜꯂꯤ ꯑꯗꯩ ꯆꯦꯕꯥꯟ ꯀꯩꯀꯩꯁꯨ ꯇꯠꯂꯤ ꯈꯣꯠꯂꯤ ꯇꯧꯕꯁꯦ ꯄꯤꯖꯅꯗ꯭ꯔꯦ ꯑꯗꯒꯤ ꯍꯅꯤꯡ ꯉꯥꯏ ꯆ ꯅꯍꯥꯟꯋꯥꯏꯗꯤ ꯍꯩꯅꯤꯡꯁꯦ ꯍꯥꯏꯗꯤ ꯂꯝ ꯌꯥꯝ ꯌꯥꯝ ꯂꯩꯔꯝꯕꯒꯤ ꯍꯩꯅꯤꯡ ꯃꯔꯨ ꯑꯃꯒ ꯂꯝ ꯃꯆꯦꯠ ꯑꯃꯅ ꯑꯣꯟꯅꯔꯤꯒ ꯇꯧꯔ ꯑꯗꯨꯃꯥꯏꯅ ꯄ꯭ꯔꯃꯥꯟ ꯄꯤꯅꯔꯝꯃꯤꯕ ꯑꯍꯟ ꯃꯈꯩꯅ ꯍꯥꯏꯕꯗꯤ ꯌꯥꯝ ꯐꯪꯉꯝꯗꯕ ꯌꯥꯝ ꯍꯥꯎꯕꯒꯤ ꯍꯥꯏ ꯇꯔꯦꯀꯣ ꯃꯥꯏꯁꯨ ꯊꯣꯡꯒꯥꯟꯅ ꯍꯕ ꯃ ꯃꯥꯏ ꯂꯩ
ꯑꯥꯎꯕ ꯑꯃ ꯑꯗꯨꯃꯥꯏꯅ ꯂꯩꯖꯩꯅꯦꯕꯀꯣ ꯍꯧꯛꯇꯤ ꯃꯣꯏ ꯀꯩꯁꯨ ꯈꯪꯉꯔꯣꯏ ꯆꯨꯝꯕ꯭ꯔꯩ ꯀꯩꯅꯣ ꯌꯨꯇꯨꯞ ꯀꯩꯅꯣ ꯑꯗꯒꯤ ꯍꯥꯏꯩꯅꯤꯡ ꯀꯩꯅꯣ ꯏꯁꯇꯣꯔ ꯐꯣꯟ ꯀꯩꯅꯣ ꯑꯉꯥꯡꯈꯩꯁꯨ ꯍꯪꯕꯗ ꯑꯗꯨꯝ ꯀꯩꯁꯨ ꯈꯪꯉꯔꯣꯏꯕ ꯃꯃꯥ ꯃꯄꯥꯅꯁꯨ ꯀꯌꯥꯃ ꯄꯤꯖꯗꯕꯒꯤꯀꯣ ꯍꯣꯏ ꯑꯗꯨꯅꯦ ꯄꯤꯖꯗꯕꯒꯤ ꯃꯔꯝꯁꯤꯁꯨ ꯉꯁꯥꯏ ꯑꯩꯅ ꯍꯥꯏꯗꯣ ꯑꯗꯨꯝ ꯌꯨꯝꯗ ꯊꯥꯅꯔꯝꯕ ꯃꯌꯥꯝꯁꯨ ꯌꯥꯟꯊꯠꯅꯈ꯭ꯔꯦ ꯑꯗꯨꯝ ꯀꯩꯅꯣ ꯀꯩꯅꯣ ꯀꯃꯥꯏ ꯃꯥꯏꯅ ꯊꯖꯤꯟꯅꯕꯒꯤꯀꯣ ꯑꯗꯨꯃꯥꯏꯅ ꯁꯨꯝ ꯇꯧꯔꯛꯑꯅꯤꯅ ꯍꯥꯏꯗꯤ ꯃꯁꯤꯡꯁ ꯏꯁꯥ ꯊꯥꯕꯤꯗꯕꯩ ꯇꯥꯏꯞꯇ ꯇꯧꯔꯦꯕ ꯉꯁꯥꯏꯒꯤ ꯕꯖꯥꯔꯗ ꯑ ꯐꯪꯕ ꯃꯄꯥꯟꯗꯒꯤ ꯄꯨꯁꯤꯜꯂꯛꯄ ꯐꯩ ꯀꯩꯀꯥꯁꯤꯅ ꯑꯣꯏꯅ ꯍꯩ ꯑꯣꯏ ꯑꯣꯏꯈꯤꯕꯗꯣ ꯌꯨꯝꯗ ꯍꯥꯟꯅ ꯂꯩꯔꯝꯕ ꯍꯩ ꯀꯩꯀꯥꯁꯤꯕꯨꯅ ꯍꯩ ꯑꯣꯏꯅ ꯁꯨꯝ ꯃꯁꯪ ꯊꯥꯕ ꯍꯟꯊꯔꯛꯄꯗꯣ ꯑꯗꯨꯃꯥꯏꯅ ꯍꯛꯇ ꯇꯧꯋꯤ ꯑꯗꯨ ꯍꯥꯏꯔꯒ ꯊꯥꯏꯅꯗꯒꯤꯁꯨ ꯑꯗꯒꯤ ꯍꯧꯖꯤꯛꯁꯨ ꯑꯗꯨꯝ ꯃꯌꯥꯝ ꯌꯣꯛꯈꯠꯄꯁꯦ ꯆꯝꯄ꯭ꯔꯥꯁꯤꯃꯗꯤ ꯑꯗꯨꯝ ꯌꯣꯛꯈꯠꯄ ꯃꯥꯜꯂꯦꯀꯣ ꯊꯥꯏꯅꯁꯨ ꯑꯗꯨꯝ ꯂꯩꯌꯦ ꯍꯧꯖꯤꯛꯁꯨ ꯆꯝꯄ꯭ꯔꯥꯗꯤ ꯌꯥꯝ ꯂꯥꯏ ꯂꯥꯠꯄꯗ ꯑꯗꯨꯝ ꯂꯥꯠꯅꯩ ꯀꯩꯁꯨ ꯌꯥꯝꯊꯠꯅꯗꯦ ꯍꯥꯏꯇꯥꯔꯦꯀꯣ ꯆꯝꯄ꯭ꯔꯥꯒꯨꯝꯕꯁꯤꯗꯤ
ꯐꯁꯝ ꯆꯝꯄꯔꯥꯁꯦ ꯑꯗꯨꯝ ꯃꯤ ꯃꯌꯥꯝꯁꯦ ꯍꯧꯖꯤꯛꯀꯥꯟꯗꯤ ꯌꯥꯝ ꯄꯥꯝꯅꯕ ꯑꯣꯏꯌꯦ ꯃꯇꯝ ꯃꯇꯝ ꯅꯠꯇ꯭ꯔꯁꯨꯀꯣ ꯑꯗꯨꯝ ꯐꯪꯅ ꯍꯣꯠꯅꯕꯗ ꯃꯤ ꯃꯌꯥꯝꯁꯤꯗ ꯀꯥꯏ ꯀꯥꯏꯗꯣ ꯈꯪꯗꯦ ꯑꯗꯨꯝ ꯂꯩꯕꯗꯣ ꯑꯗꯨꯃꯥꯏꯅ ꯇꯧꯋꯦꯕꯀꯣ ꯍꯥꯏꯗꯤ ꯍꯧꯖꯤꯛꯀꯥꯟꯗꯤꯪꯗꯤ ꯆꯝꯄꯔꯥꯥꯁꯦ ꯁꯥ ꯉꯥ ꯊꯣꯡꯉꯦ ꯆꯝꯄꯥ ꯑꯗꯨꯃꯤ ꯌꯥꯎꯋꯦ ꯑꯗꯩ ꯃꯤ ꯈꯔ ꯅꯣꯏꯕ ꯈꯔ ꯍꯟꯊꯅꯤꯡꯕ ꯀꯥꯡꯕꯨꯁꯨ ꯆꯝꯄꯔꯥꯒꯨꯝꯕ ꯈꯍꯤꯒꯨꯝꯕ ꯑꯗꯩ ꯁꯤꯡꯒꯨꯝꯕ ꯇꯧꯔꯒ ꯑꯗꯨꯝ ꯊꯛꯄ ꯌꯥꯎꯋꯦ ꯑꯗꯨꯝ ꯆꯝꯄ꯭ꯔꯥꯁꯨ ꯑꯗꯨꯝ ꯍꯣꯏ ꯑꯗꯨꯝ ꯐꯖꯅ ꯄꯥꯝꯅ ꯆꯥꯅꯔꯤ ꯑꯗꯒꯤ ꯌꯥꯝ ꯌꯥꯝ ꯊꯥꯅꯗꯅ
ꯎꯝ ꯑꯩꯕꯨꯗꯤ ꯇꯥꯡꯈꯠꯂꯛꯑꯦꯕꯀꯣ ꯍꯣꯏ ꯑꯗꯨꯅꯦ ꯆꯝꯄ꯭ꯔꯥꯁꯤꯃ ꯑꯗꯨꯝ ꯑꯦꯚꯔꯒ꯭ꯔꯤꯟ ꯑꯣꯏꯔꯒ ꯂꯩꯕꯩ ꯇꯥꯏꯞꯇꯣ ꯇꯧꯔꯦ ꯍꯩ ꯃꯌꯥꯝꯒꯤ ꯃꯔꯛꯇꯒꯤ ꯍꯥꯏꯔꯗꯤꯀꯣ ꯍꯣꯏ ꯐꯔꯦ ꯐꯔꯦ ꯑꯃꯨꯛ ꯊꯝꯒꯦꯀꯣ ꯑꯃꯨꯛ ꯇꯧꯔꯛꯀꯦ ꯍꯣ ꯍꯣꯏ ꯚꯣ ꯊꯥꯔꯣ ꯣꯊꯥꯣ